ꯍꯜꯂꯣ
ꯑꯔꯦ ꯀꯦꯅꯥ ꯀ꯭ꯌꯥ ꯖꯥꯇꯦ ꯍꯣ
ꯑꯦ ꯑꯗꯨꯃꯥꯏ ꯁꯦꯌꯥꯟ ꯇꯣꯔꯟ ꯉꯥꯡꯅꯨꯍꯦ ꯆꯥꯛ ꯆꯥꯔꯕꯣ
ꯆꯥꯗ꯭ꯔꯤ
ꯀꯩꯗꯧꯋꯤꯕ
ꯆꯥꯛ ꯆꯥꯅꯕꯅ ꯇꯧꯔꯤ
ꯊꯦꯡꯉꯦꯍꯦ
ꯏꯁ ꯍꯥꯏꯔꯤꯕꯥ ꯅꯣꯢꯗꯤ ꯊꯣꯡꯉꯕꯣ
ꯎꯝ ꯑꯈꯣꯏ ꯍꯧꯖꯤꯛ ꯆꯥꯔꯤꯌꯦ ꯅ ꯅꯪ ꯀꯩꯅꯣ ꯇꯧꯔꯤꯕꯣ ꯀꯩꯗꯧꯔꯤꯒꯦ ꯍꯧꯖꯤꯛ
ꯑꯩ ꯍꯧꯖꯤꯛ ꯀꯥꯟ ꯀꯩꯅꯣ ꯇꯧꯋꯦ
ꯀꯩ
ꯕꯤꯖꯤꯅꯦꯁ ꯃꯆꯥ ꯃꯆꯥ ꯈ꯭ꯔ ꯇꯧꯔꯤ
ꯕꯤꯖꯤꯅꯦꯁ ꯃꯆꯥ ꯃꯆꯥ ꯈꯔ ꯇꯧꯔꯤꯌꯦ
ꯎꯝ
ꯅꯨꯄꯤ ꯑꯉꯥꯡꯒꯗꯤ ꯀꯣꯏꯕ꯭ꯔꯣ
ꯅꯨꯄꯤꯕꯨꯗꯤ ꯀꯣꯏꯗ ꯇꯔꯥꯃꯨꯛ ꯀꯣꯏ
ꯑꯣ
ꯅꯪ ꯐꯪꯗ꯭ꯔꯕꯣ
ꯎꯝ ꯐꯪꯗꯕꯩ ꯅꯠꯇꯕ ꯅꯪꯒꯤ ꯁꯨꯝ ꯍꯪꯕꯅꯤꯗ ꯅꯪ ꯆꯍꯤ ꯌꯥꯝꯁꯤꯜꯂꯑꯕꯅꯤꯅ ꯂꯨꯍꯣꯡꯕ ꯈꯣꯠꯄꯗꯣ ꯀꯔꯝ ꯀꯥꯟ ꯇꯧꯗꯣꯏꯅꯣ ꯈꯣꯠꯇꯣꯏꯅꯣ
ꯑꯩ ꯂꯨꯍꯣꯡꯕꯗꯤ ꯍꯣꯡꯉꯔꯣꯏꯗ
ꯑꯗꯨꯗꯤ ꯅꯪ ꯅꯨꯄꯤꯗꯤ ꯀꯅꯥ ꯂꯧꯒꯤ ꯇꯥꯔꯦ
ꯄꯩꯁꯥ ꯇꯤꯡꯅꯝꯅꯦ ꯀꯣꯔꯠ ꯃꯦꯔꯦꯖ ꯑꯣꯏꯅ ꯇꯧꯔꯒ ꯈꯨꯖꯤ ꯑꯝ ꯁꯤ ꯈꯨꯗꯣꯞ ꯑꯝ ꯁꯤ ꯇ ꯂꯣꯏꯁꯜ ꯂꯅꯤ
ꯑꯗꯨꯅꯕꯨ ꯐꯔꯝꯃꯤꯗ ꯅꯪ ꯕꯞꯇꯥꯏꯁ ꯇꯧꯊꯣꯛꯑꯣ ꯄꯩꯁꯥꯖꯨ ꯐꯪꯉꯦ ꯍꯥꯏꯗꯥꯢꯅꯦ ꯃꯣꯏ ꯊꯥꯒꯤ
ꯈꯪꯗꯦꯗ ꯑꯗꯨꯒꯗꯤ
ꯔꯣ ꯔꯣ ꯍꯦꯟ ꯔꯣꯍꯦꯟ ꯐꯤꯗꯦꯝꯒ ꯇꯥꯟꯅꯔꯣ
ꯃꯥꯒ ꯇꯥꯟꯅꯔꯨꯗꯤ ꯕꯣꯠ ꯂꯦꯞꯁꯨ ꯕꯣꯠ ꯂꯦꯞꯄꯣꯅ ꯇꯧꯔꯛꯀꯗꯧꯕ
ꯍꯨꯝ
ꯍꯥꯏꯗꯤ ꯑꯩꯗꯤ ꯄꯣꯂꯤꯇꯤꯛꯁꯁꯦ ꯌꯥꯅꯤꯡꯗꯕ ꯀꯌꯥ ꯄꯥꯝꯗꯕ ꯑꯩꯅ
ꯎꯝ ꯅꯪ ꯍꯟꯇꯛꯈꯤ ꯕꯣꯠꯇꯧꯕ ꯄꯩꯁꯥ ꯂꯧꯗꯣꯏꯔꯣ
ꯑꯩꯗꯤ ꯂꯧꯗꯦꯗ
ꯂꯧꯗꯤꯌꯦ
ꯎꯝ
ꯀꯩꯒꯤ ꯂꯧꯔꯒ ꯀꯣꯏ ꯆꯠꯂꯨꯖꯤ ꯀꯩꯅꯣ
ꯇꯜꯂꯦꯗ ꯑꯗꯨꯝꯕ
ꯀꯩꯒꯤ
ꯅꯣꯢꯒꯨꯝꯕꯁꯦ ꯂꯩꯔꯤꯈꯩꯗꯤ ꯆꯥꯎꯈꯠꯄꯁꯨ ꯄꯥꯛ ꯉꯝꯈꯤꯔꯣꯢ
ꯅꯣꯢꯒꯨꯝꯕ ꯂꯩꯔꯒ ꯆꯥꯎꯈꯠꯂꯛꯀꯗꯣꯢꯔꯥ
ꯎꯝ
ꯎꯝ
ꯅꯣꯢꯒꯨꯝꯕꯁꯤꯅ ꯄꯩꯁꯥ ꯂꯧꯔꯒ ꯚꯣꯠ ꯊꯥꯗꯕꯗꯩꯅꯤ ꯉꯁꯤ ꯊꯣꯛꯏꯕ ꯏꯔꯝꯗꯝꯁꯤꯅ ꯊꯣꯛꯏꯕ ꯁꯨꯛ ꯋꯥꯕ ꯀꯩꯅꯣꯁꯦ ꯄ꯭ꯔꯣꯕ꯭ꯂꯦꯝ ꯃꯌꯥꯝꯁꯦ
ꯅꯪꯕꯨ ꯕꯣꯠ ꯀ꯭ꯌꯥ ꯀ꯭ꯌꯥꯔꯛ ꯊꯥꯗꯔꯒꯦ ꯅꯪꯅ ꯉꯥꯡ ꯉꯤꯕ ꯋꯥ
ꯕꯣꯠ ꯃꯉꯥ ꯇꯔꯨꯛꯂꯛꯇꯤ ꯁꯨꯔꯦ ꯊꯥꯗꯕ
ꯑꯁ ꯅꯪꯗꯤ ꯍꯅꯨ ꯍꯅꯨꯕ ꯑꯣꯢꯔꯝꯃꯦꯅ ꯅꯪꯗꯤ
ꯎꯝ
ꯀꯣꯂꯦꯖꯀꯤꯗꯝ ꯊꯥꯗꯔꯦ
ꯎꯝ ꯎꯝ ꯀꯣꯂꯦꯖꯀꯤ ꯊꯥꯗꯕꯗꯨꯗꯤ ꯅꯪꯗꯨ ꯑꯗꯨꯗꯤ ꯅꯪꯅ ꯄꯣꯛꯇ꯭ꯔꯤꯉꯩꯗꯒꯤ ꯑꯩꯈꯣꯢꯗꯤ ꯀꯌꯥꯔꯛ ꯊꯥꯗꯔꯛꯑꯦ ꯈꯪꯕ꯭ꯔ
ꯎꯝ
ꯍꯥꯥ
ꯀꯣꯂꯦꯖꯀꯤꯗ ꯑꯍꯨꯝꯂꯛ ꯊꯥꯗꯔꯦ
ꯎꯝ
ꯕꯣꯠꯆꯥꯎꯒꯤꯗ ꯑꯃ ꯊꯥꯗꯔꯦ
ꯎꯝ
ꯎꯝ
ꯉꯥꯡꯕ ꯋꯥꯅꯤ ꯑꯩꯈꯣꯏꯖꯦ ꯑꯦꯛꯁꯄꯤꯔꯤꯌꯦꯟꯁ ꯂꯩꯔꯕ ꯃꯤꯅꯤꯅꯦ
ꯑꯁ
ꯅꯣꯢ ꯑꯗꯨꯝ ꯐ꯭ꯔꯤꯗ ꯄꯪꯐꯪ ꯐꯪꯕꯗꯨꯖ ꯑꯩꯖꯦ ꯍꯥꯢꯗꯤꯠꯎꯅꯕ ꯈꯣꯠꯅꯕ ꯂꯣꯢꯅ ꯑꯩꯁꯦ ꯚꯦꯂꯨ ꯂꯩꯇꯅꯦ ꯈꯜꯂꯦ ꯎꯅꯅꯕ ꯐꯪꯗ꯭ꯔꯕꯃꯤꯅꯗꯤ ꯊꯥꯛ ꯋꯥꯡꯅ ꯊꯝꯃꯤꯅꯦ ꯑꯩꯖꯦ ꯐꯥꯒꯤ ꯇꯧꯊꯣꯛꯄꯁꯤꯗ ꯅꯣꯢ ꯌꯥꯗ꯭ꯔꯥ ꯒ꯭ꯌꯥꯟ ꯇꯥꯕ꯭ꯔꯣ ꯑꯩꯅ ꯉꯥꯡꯉꯤꯌꯦ ꯍꯥꯥ ꯍꯜꯂꯣ